ꯍꯜꯂꯣ ꯀꯩꯗꯧꯔꯤꯅꯣ ꯍꯜꯂꯣ
ꯀꯗꯥꯥꯏ ꯀꯩꯗꯧꯔꯤꯒꯦ
ꯑꯣ ꯑꯗꯨꯝ ꯐꯝꯃꯦ
ꯑꯁ
ꯑꯂꯨ
ꯅꯪꯗꯤꯑꯦ
ꯑꯩꯁꯨ ꯅꯪꯒ ꯆꯞ ꯃꯥꯟꯅꯩ ꯐꯝꯃꯒ ꯂꯩꯌꯨꯅꯦ
ꯑꯣ
ꯅꯨꯡꯁꯥ ꯁꯥꯗ꯭ꯔꯣ
ꯍꯧꯖꯤꯛꯇꯤ ꯁꯥꯗ꯭ꯔꯦꯗ
ꯆꯤꯟꯊꯤꯒꯅꯣ
ꯅꯗ ꯁꯥꯕ ꯔꯣꯑꯣꯁꯦ
ꯍꯧꯖꯤꯛꯄꯨꯗꯤ ꯌꯥꯝ ꯁꯥꯗ꯭ꯔꯦ ꯑꯗꯨ ꯑꯣꯏꯔꯁꯨꯀꯣ ꯑꯁ ꯁꯥꯃꯟꯕꯒꯤ ꯑꯩ ꯑꯩꯒꯤ ꯏꯆꯤꯟ ꯅꯤꯡꯊꯤꯨꯔꯅꯦ ꯌꯥꯝ ꯐꯖꯔꯤꯦ ꯑꯗꯨꯗꯤ
ꯊꯤꯌꯦꯅ ꯍꯧꯖꯤꯛꯐꯥꯎꯠ ꯊꯤꯕꯗꯨꯗꯤ ꯐꯒꯗꯕꯅꯤꯗ ꯑꯩꯈꯣꯏ ꯑꯩꯈꯣꯏꯗꯁꯨ ꯉꯁꯥꯏꯗꯤ ꯌꯥꯝ ꯁꯥꯏꯕꯀꯣ ꯍꯧꯖꯤꯛꯇꯤ ꯀꯌꯥ ꯁꯥ ꯗ꯭ꯔꯦ
ꯑꯗꯨ ꯑꯗꯨ ꯈꯪ
ꯍꯥꯥ
ꯅꯪꯈ꯭ꯔꯦ ꯃ
ꯑꯥ ꯑꯗꯨꯅꯦ ꯑꯦꯁꯤ ꯑꯦꯁꯤꯅ ꯀꯅꯥ
ꯎ ꯅꯪꯁꯤꯀꯣ
ꯑ
ꯎꯝ ꯅꯨꯡꯁꯤ ꯅꯪꯒꯤ ꯅꯋꯡꯗꯣ ꯅꯨꯡꯗꯤ ꯅꯨꯡꯁꯤꯌꯦꯕ ꯅꯨꯡꯁꯤꯌꯦ ꯍꯥꯏꯕꯕꯨ ꯅꯨꯄꯥꯅ ꯅꯨꯄꯤ ꯂꯩꯁꯥꯕꯤ ꯄꯥꯈꯪ ꯅꯨꯡꯁꯤꯕꯗꯨ ꯅꯠꯇꯕꯀꯣ
ꯑ ꯀꯔꯤ ꯀꯩꯀꯩꯀꯩꯒꯤ
ꯈꯪꯉꯦꯗ ꯑꯗꯨꯝ ꯍꯥꯏꯗꯤ ꯇꯥꯔꯀꯥꯟꯗꯀꯣ ꯌꯥꯝꯅ ꯏꯪ ꯇꯞꯄꯒꯤ ꯇꯥꯏꯞꯇ ꯇꯧꯋꯦꯕ
ꯑꯔꯗꯤ ꯆ ꯌꯥꯝ ꯀꯜꯂꯦ ꯍꯥꯏꯅꯦꯩ ꯑ ꯌꯥꯝ ꯏꯪ ꯇꯥꯞꯄꯦ ꯍꯥꯏꯅꯦꯩ ꯀꯔꯤ ꯏꯅꯦ
ꯑꯗꯨꯕꯨꯗꯤ ꯑꯗꯨꯕꯨꯗꯤ ꯅꯨꯡꯇꯤꯒꯤ ꯏꯪ ꯇꯞꯄꯁꯨ ꯌꯥꯔꯣꯏ ꯅꯨꯡꯇꯤꯒꯤ ꯏꯥꯎ ꯂꯥꯡꯕꯁꯨ ꯨ ꯌꯥꯔꯣꯏꯗꯅ ꯅꯣꯡ ꯅꯣꯡꯒꯤ ꯅꯨꯃꯤꯠ ꯅꯨꯃꯤꯠꯅ ꯄꯨꯔꯛꯄꯅꯤꯅꯦ
ꯑꯦ ꯍꯧꯔꯒꯤ ꯑꯗꯨꯗꯤ
ꯑꯁ ꯅꯪꯒꯤ ꯀꯟꯕ ꯍꯧꯔꯒꯦ ꯍꯥꯏꯕ꯭ꯔꯣ ꯅꯪ ꯇꯤꯟ ꯀꯜꯁꯨꯕꯨꯨ ꯅꯪꯅꯤ ꯑꯗꯨ ꯏꯪꯇꯕꯁꯨ ꯅꯪꯅꯤ
ꯑꯩ ꯆꯤꯡ ꯀꯝꯕꯗꯣꯂꯞꯂꯞ ꯃꯤꯅ ꯄꯩꯁꯥ ꯄꯤꯒꯦꯅ ꯍꯥꯏꯗꯤꯀꯣ ꯑꯩꯗꯤꯀꯣ ꯅꯗ ꯄꯩꯁꯥ ꯄꯥꯏꯗ
ꯑꯗꯨꯗꯅꯦ ꯑꯗꯨꯗ ꯑꯁ ꯍꯧꯖꯤꯛ ꯅꯨꯡꯊꯤꯤꯟꯗꯕꯨ ꯀꯥꯡ ꯆꯤꯛꯄ ꯍꯧꯅꯕ꯭ꯔꯅꯦ ꯑꯩꯕꯨ ꯀꯥꯡ ꯌꯥꯝ ꯆꯤꯑꯦꯅꯦ
ꯅꯪꯒꯤ ꯀꯥ ꯌꯥꯝ ꯃꯣꯠꯄꯒꯤ ꯑꯣꯏꯔꯝꯃꯦ
ꯑꯩ ꯀꯥꯗ ꯂꯩꯇꯦ ꯃꯄꯥꯟꯗ ꯁꯨꯝ ꯎꯔꯨꯝꯗ ꯐꯝꯃꯒ ꯂꯩꯕꯅꯦ ꯁꯥꯃꯟꯕꯒꯤ
ꯑꯗꯨꯗ ꯃꯣꯠꯄ ꯌꯣꯏꯔꯝꯅꯦ ꯑꯗꯨꯗꯤ
ꯎ ꯌꯥꯝ ꯃꯣꯠꯄꯗꯤ ꯅꯠꯇꯦ ꯑꯗꯨ
ꯐꯥꯈꯤꯗꯕꯅꯤꯗ ꯀꯥꯡꯪꯕꯗꯤ ꯀꯥꯡꯪꯕꯨꯗꯤ ꯑꯗꯨꯝ ꯂꯩꯅꯤꯅꯦꯣ
ꯑꯗꯨ ꯐꯨꯔꯤꯠ ꯍꯥꯞꯇꯕꯅꯤꯅꯀꯣ
ꯎꯝ
ꯒꯤꯁ
ꯑꯩꯈꯣꯏꯗ ꯅꯣꯏꯗꯤ ꯅꯣꯏꯕꯅꯤꯅꯀꯣ
ꯎꯝ
ꯆꯥꯍꯜꯂꯣ ꯀꯥꯡꯕꯨ ꯃꯣꯏꯁꯨ ꯆꯥꯗ꯭ꯔꯗꯤ ꯁꯤꯅꯦꯕ
ꯍꯥꯏ ꯍ ꯃꯤꯨꯡꯁꯤ ꯌꯥꯝ ꯑꯃ ꯂꯩꯀꯣ
ꯍꯣꯏꯗ ꯀꯥꯡꯁꯤꯗꯤ ꯑꯩꯈꯣꯏꯒꯤ ꯏꯃꯨꯡ ꯊꯣꯛꯄꯅꯤꯅꯀꯣ
ꯑ ꯑꯗꯨ ꯀꯔꯤꯒꯤꯔꯥ ꯈꯪꯗꯦ ꯑꯩꯒꯤ ꯃꯥꯏꯗꯣ ꯈꯔ ꯃꯨꯕꯒꯤꯔ ꯑꯩꯒꯤ ꯃꯥꯏꯗꯤ ꯑꯝꯇ ꯆꯤꯛꯇꯦꯕ
ꯅꯪꯒꯤ ꯏꯁꯨ ꯃꯨꯚꯤ ꯑꯣꯏꯔꯝꯅꯤ ꯆꯥꯅꯤꯡ ꯊꯥꯛꯅꯤꯡꯗꯕ
ꯑꯁ ꯑꯗꯨ ꯑꯩꯒꯤ ꯅꯪꯒꯟꯗꯗꯤ ꯑꯁ ꯂꯣꯏꯔꯦ ꯆꯤꯛꯄꯗꯨ
ꯅꯁꯤ ꯀꯥꯏ ꯀꯥꯏ ꯆ ꯀꯦ
ꯇꯨꯡꯐꯥ ꯌꯨꯝꯗ ꯑꯗꯨꯝ ꯂꯩꯗ ꯐꯗꯕꯅꯤ ꯎꯝ
ꯑꯁ ꯀꯣꯏ ꯄ ꯆꯂꯣ ꯅ ꯀꯩ
ꯀꯣꯏꯅꯤꯡꯗꯗ ꯑꯩꯈꯣꯏꯒꯤ
ꯑꯩꯗꯤ ꯉꯁꯥꯏ ꯄꯪꯀꯣꯏ ꯀꯣꯏꯔꯒ ꯑꯃꯨꯛ ꯂꯥꯛꯑꯕꯅꯤ
ꯑꯣ
ꯆꯥꯕ ꯌꯥꯕ ꯑꯁ ꯄꯀꯣꯔꯥ ꯆꯥꯕꯗꯣ ꯌꯥꯝ ꯍꯥꯎꯋꯤꯅꯦ
ꯎꯝ
ꯅꯪꯁꯨ ꯆꯥꯅꯤꯡꯕ꯭ꯔꯥ
ꯁꯅꯤꯡꯗꯗꯤ
ꯏꯁ ꯏꯁ ꯍꯌꯦꯡ ꯋꯥꯏ ꯆꯥꯅꯤꯡꯗꯦ ꯍꯥꯏꯔꯒ ꯑꯩ ꯂꯩꯇ꯭ꯔꯤꯀꯥꯟꯗ ꯗꯃꯥꯟ
ꯍ
ꯑꯩꯅ ꯌꯦꯡꯗꯤ ꯇꯥꯗꯕ ꯃꯑꯣꯡ ꯇꯧꯔꯒ ꯑꯃꯨꯛꯀꯣ
ꯑꯦ ꯑꯦ ꯃꯥꯃꯑ ꯑꯣꯏꯏ꯭ꯔꯣ
ꯍꯣꯏ
ꯆꯅꯤꯗꯦ ꯄꯝꯗꯦ
ꯍꯧꯖꯤꯛ ꯉꯥꯏꯍꯥꯛ ꯂꯩꯔꯗꯤꯀꯣ
ꯎꯝ
ꯉꯍꯥꯥꯟꯋꯥꯗꯤ ꯅꯨꯡꯁꯥꯗ ꯑꯗꯨꯝ ꯅꯨꯃꯤꯠꯇ ꯑꯗꯨꯝ ꯊꯟꯗꯛ ꯀꯨꯝꯈ꯭ꯔꯅꯤꯅ
ꯎꯝ
ꯑꯗꯨ ꯑꯣꯏꯔꯒ ꯍꯌꯦꯡ ꯑꯃꯨꯛ ꯊꯣꯛꯂꯛꯀꯅꯦꯕꯀꯣ
ꯍꯣꯏꯅ ꯍꯌꯦꯡꯗꯤ ꯊꯣꯛꯂꯛꯑꯣꯋꯦ ꯍꯥꯏꯕꯅꯤ ꯃꯣꯏꯅ ꯍꯌꯦꯡ ꯊꯣꯛꯂꯛꯑꯔꯣꯏ ꯑꯧ ꯍꯟꯆꯤ ꯑꯣꯏꯅ ꯂꯥꯛꯀꯦꯅ ꯍꯥꯏꯕꯅꯦ ꯍꯌꯦꯡꯗꯤ ꯃꯣꯏ ꯃꯣꯏ ꯃꯌꯨꯝꯗꯨꯅꯦ ꯊꯕꯛ ꯆꯤꯜꯂꯦ ꯍꯥꯏꯌꯦꯕ
ꯑꯣ ꯑꯣ ꯆꯤꯜꯂꯝꯃꯅꯤ ꯍꯣꯏ ꯑꯩꯅ ꯍꯥꯏꯕꯅꯦꯕꯥ ꯅꯪ ꯅꯪ ꯀ꯭ꯂꯥꯁ ꯆꯠꯂꯥꯗꯤ ꯅꯨꯡꯁꯥ ꯁꯥꯝꯍꯜꯂꯗꯤ ꯅꯨꯡꯉꯥꯏꯔꯣꯏ ꯍꯥꯏꯕꯅ ꯃꯥꯕꯨ ꯑꯗꯨꯣ ꯑꯩꯅꯥ ꯊꯣꯛꯀꯅꯨꯀꯣ ꯍꯥꯏꯅꯗꯤ ꯀ‌ꯣ
ꯅꯣꯏ ꯂꯥꯛꯇꯕꯗꯣ ꯑꯩꯈꯣꯏ ꯅꯨꯡꯉꯥꯏꯌꯦ ꯂꯥꯛꯇ꯭ꯔꯁꯨ ꯌꯥꯏꯑꯅ ꯍꯥꯏꯕꯤꯕ ꯃꯥꯁꯨ ꯅꯨꯡꯉꯥꯏꯗꯨꯅ ꯆꯠꯇꯦ ꯍꯨꯣꯏ ꯅꯪꯅꯥꯐꯧ ꯑꯗꯨꯝ ꯍꯥꯏꯔꯗꯤ ꯑꯩ ꯑꯩ ꯗꯤ ꯍꯣꯏ ꯂꯥꯛꯑꯔꯣꯏꯒꯦ ꯍꯥꯏꯅ ꯆꯠꯈ꯭ꯔꯦ
ꯑꯥꯁꯥ ꯑꯗꯨ ꯑꯣꯏꯔꯗꯤ ꯍꯌꯦꯡ ꯂꯧ ꯁꯨꯕ ꯂꯥꯛꯑꯣ ꯑꯗꯨꯗꯤ
ꯑꯩ
ꯀ‌ꯣ
ꯁꯨꯕꯥꯏꯅꯗ ꯑꯩꯈꯣꯏꯗꯤ
ꯑꯥꯎꯁꯨꯨꯕ ꯍꯩꯇꯦ
ꯍꯣꯏ
ꯑꯗꯨꯟ ꯃꯤꯑꯣꯏꯕꯁꯤꯡꯁꯦ ꯍꯩꯅ ꯄꯣꯛꯂꯛꯄ ꯑꯝꯇ ꯂꯩꯗꯅ ꯑꯗꯨ ꯂꯣꯏꯅ ꯇꯝꯃꯀꯥꯟꯗ ꯍꯩꯌꯨꯅꯦ
ꯑꯩꯩꯁꯨ ꯍꯥꯏꯅꯤꯡꯗꯦꯕ ꯑꯗꯨ ꯊꯕꯛ ꯑꯗꯨꯨ ꯁꯨꯕ ꯍꯥꯏꯔꯒꯗꯤ ꯐꯤ ꯑꯗꯨꯝ ꯁꯨꯍꯜꯅꯦꯕꯀꯣ ꯑꯗꯨꯒꯤ ꯍꯩꯅꯤꯡꯗꯦꯕ
ꯌꯥꯔꯦ ꯏꯕꯦꯝꯃ ꯅꯪ ꯃꯗꯤ ꯁꯨ ꯍꯥꯜꯔꯣꯣꯏ ꯃꯤꯅ ꯑꯁꯦꯡꯕ ꯍꯥꯏꯔꯒ ꯑꯗꯨꯝ ꯅꯣꯛꯈꯜꯂꯤ
ꯅꯪ ꯎꯗꯤꯠꯇꯨ ꯍꯜꯂꯔ ꯑꯗꯨꯅꯣꯉꯕ
ꯑꯗꯨꯁꯨꯣ ꯍꯜꯂ ꯁꯥꯍꯕꯅꯦ ꯀꯩꯅꯩꯅꯣ ꯑꯅ
ꯅꯪ ꯅꯪꯗꯤ ꯀꯩ ꯁꯨꯍꯟꯗꯣꯏ ꯚ ꯍꯥꯏꯕꯣ
ꯅꯪ ꯅꯪ ꯂꯥꯛꯑꯗꯤ ꯂꯧ ꯌꯣꯟꯊꯣꯛ
ꯁꯨꯍꯜꯂꯣꯏ ꯍꯥꯏꯕ ꯅꯪꯒꯤ ꯋꯥ ꯋꯥꯍꯩꯗꯣ
ꯅꯤꯡꯕ꯭ꯔꯥ
ꯑꯣꯏꯏꯅꯥ
ꯅꯣꯛꯁꯨ ꯅꯣꯛꯅꯤꯡꯉꯝꯃꯅꯤ ꯑꯁꯦꯡꯁꯨ ꯑꯁꯦꯡꯕ ꯍꯥꯏꯕꯅꯤꯗꯥ
ꯑꯣꯏ ꯑꯣꯏꯗ ꯍꯥꯏꯕꯇꯥꯥꯕꯅꯤ
ꯎꯝ ꯀꯗꯥꯏꯗꯥꯒꯤ ꯃꯤꯒꯤ ꯃꯆꯥꯅꯨꯄꯤꯗꯨꯕꯨ ꯂꯧꯔꯒ ꯂꯧ ꯁꯨꯅꯕ ꯂꯧꯕꯗꯤ ꯑꯩꯈꯣꯏꯗꯤ ꯑꯗꯨꯒ ꯀꯨꯝꯕꯥ ꯋꯥꯈꯜꯗꯤ ꯆꯦꯟꯗꯦꯗꯥ
ꯐꯣꯏꯗꯥ
ꯅꯪꯅꯥꯕꯨ ꯁꯨꯅꯤꯡꯉꯦ ꯍꯥꯏꯔꯁꯨ ꯁꯨꯍꯜꯂꯣꯏꯏꯗ
ꯎꯝ ꯎꯝ ꯎꯝ ꯑꯦ ꯁꯨꯅꯤꯌꯦ ꯍꯥꯏꯗꯨꯅ ꯑꯁ ꯇꯨ ꯍꯟꯗ꯭ꯔꯦꯗꯁ ꯑꯃꯨꯛ ꯅꯪꯁꯦ ꯌꯥꯝ ꯐꯠꯇꯕ ꯃꯤ ꯇꯥꯔꯦꯅꯦ
ꯀꯩꯒꯤꯅꯣ ꯅꯪ ꯍꯨꯃꯥꯡ ꯇꯥꯔꯒ ꯋꯥꯔ ꯂꯩꯕꯗꯣ ꯑꯩ ꯌꯦꯡꯕ ꯉꯝꯒꯗ꯭ꯔꯣ
ꯇꯧꯅꯤꯡꯉꯦ ꯑꯩ ꯇꯧꯕ ꯇ ꯇꯧꯍꯕ ꯇꯥꯕꯅꯤꯅꯦ ꯈꯣ
ꯅꯪ ꯇꯧꯅꯤꯡꯉꯦ ꯍꯥꯏꯕ ꯈꯨꯗꯤꯡ ꯇꯧꯍꯜꯂꯗꯤ ꯌꯥꯔꯔꯣꯏ
ꯍ ꯑꯝ ꯁꯤꯗꯤ
ꯂꯩꯁꯥꯕꯤꯁꯤꯡꯅ ꯇꯧꯅꯤꯡꯉꯤ ꯍꯥꯏꯕꯗꯨꯣ ꯂꯣꯏ ꯇꯧꯍꯜꯂꯗꯤ ꯀꯥꯏꯗꯒꯤ ꯁꯤꯗꯤ ꯑꯣꯏꯔꯣꯏꯍꯦ
ꯎꯝ
ꯍꯌꯦꯡꯋꯥꯏ ꯍꯧꯗꯣꯡ ꯎ ꯍꯧ ꯑꯗꯣꯡ ꯃꯔꯨꯝ ꯆꯥꯅꯤꯡꯉꯦ ꯍꯥꯏꯔ ꯀꯥꯟꯗ ꯑꯩ ꯀꯃꯥꯏꯅ ꯇꯧꯗꯣꯏꯕ ꯑꯗꯣ ꯃꯔꯝꯗꯤ ꯄ꯭ꯔꯤꯊꯤꯕꯤꯗꯤ
ꯑꯗꯨ ꯊꯕ ꯇ ꯑꯃꯅꯤꯅꯤ ꯐꯪꯅ ꯄ ꯅꯥꯅꯦ ꯅꯪꯅ ꯐꯪꯗ꯭ꯔꯦꯕ ꯐꯪꯗ꯭ꯔꯗꯤ ꯅꯨꯄꯥ ꯑꯣꯏꯕꯒꯤ ꯀꯔꯤ ꯍꯥꯏꯁꯤꯔꯥ ꯃꯀꯨꯟ ꯍꯥꯏꯒꯗ꯭ꯔꯥ
ꯑꯗꯨ ꯑꯣꯏꯔꯗꯤ ꯊꯤꯕ ꯇꯥꯔꯦꯅꯦꯀꯣ
ꯍꯅ
ꯑꯗꯨ ꯑꯣꯏꯔꯗꯤ ꯅꯪ ꯅꯪ ꯍꯌꯦꯡꯋꯥꯏ ꯂꯥꯛꯑꯗꯤ ꯊꯔꯣꯏ
ꯂꯥꯛꯔꯣꯏꯗ ꯀꯔꯤꯒꯤ ꯂꯥꯛꯇꯣꯏꯕ ꯑꯩꯗꯤ ꯑꯩꯗꯤ ꯀꯔꯤꯒꯤ ꯂꯥꯛꯇꯣꯏꯕ
ꯊꯔꯣꯏ ꯈꯨꯟꯕ ꯂꯥꯛꯀꯦ ꯍꯥꯏꯇꯥꯔꯦ
ꯅꯨ ꯄꯤ ꯆꯥꯔꯦ ꯑꯗꯨꯁꯨ ꯑꯍ ꯑꯗꯨꯗꯤ ꯈꯨꯝꯕ ꯂꯥꯛꯀꯅꯤ ꯑꯗꯨ ꯅꯣꯏ ꯅꯣꯏ ꯂꯥꯛꯎꯗꯣ ꯈꯨꯝꯜꯂꯣꯏꯍꯦ
ꯑꯦ ꯑꯩꯒꯤ ꯑꯩꯒꯤ ꯂꯧꯗ ꯅꯪ ꯑꯦꯁ ꯑꯦ ꯑꯦ ꯌꯥꯔꯤꯦꯈꯣ ꯑꯩ ꯑꯩ ꯎꯗ꯭ꯔꯤꯉꯩꯗ ꯑꯩꯈꯣꯏꯒꯤ ꯂꯧꯗ ꯆꯪꯉ
ꯌꯥꯏꯔꯥ ꯍꯣꯏ ꯅꯪ ꯅꯪ ꯎꯗ꯭ꯔꯤꯉꯩꯗ ꯈꯨꯟꯕꯨꯗꯤ ꯌꯥꯏ ꯍꯣꯏ ꯂꯣꯏꯅ ꯂꯣꯏꯅꯈꯣꯏꯕ ꯇꯥꯔ
ꯅꯪꯁꯦ ꯂꯧꯁꯤꯡ ꯌꯥꯝ ꯍꯩꯌꯦꯕ
ꯎ ꯍꯩꯕꯅꯤꯗ ꯍꯥꯏꯣꯏꯗꯤ
ꯂꯧꯁꯤꯡꯅ ꯁꯥꯃꯨ ꯐꯥꯕꯗꯣ ꯅꯪ ꯑꯣꯏꯗꯣꯏꯅꯤ
ꯇꯝꯕꯤꯒꯦ ꯅꯪꯕꯨ
ꯎꯝ ꯑꯩꯒꯤꯗꯤ ꯇꯝꯕꯤꯔꯨꯅꯨ ꯑꯩꯒꯤꯗꯤ ꯅꯪꯒꯤ ꯊꯝꯃꯣꯏ ꯌꯧꯅꯕ ꯇꯝꯕꯤꯔꯣ
ꯑꯗꯨꯗꯤ ꯅꯪ ꯁꯨꯏꯌꯥꯎ ꯌꯥꯎꯎꯔꯣ ꯑꯦ ꯂꯝꯕꯤ ꯂꯩꯇꯦ
ꯑꯗꯨꯗꯤ ꯀꯃꯥꯏꯅ ꯑꯇꯣꯞꯄꯗꯤ ꯆꯪꯕ ꯑꯇꯣꯞꯄꯗꯤ ꯀꯃꯥꯏꯅ ꯆꯪꯕ ꯂꯝꯕꯤ ꯂꯩꯇꯦ ꯍꯥꯏꯔꯦꯅ
ꯑꯇꯣꯞꯄ ꯆꯪꯈ꯭ꯔꯕꯒꯤꯅꯦ ꯂꯝꯕꯤꯗ ꯑꯣꯏꯅ
ꯊꯃꯥꯏꯈꯦ ꯌꯥꯏ ꯌꯥꯏ ꯅꯪ ꯅꯪ ꯅꯪ ꯑꯃꯀ ꯃꯤ ꯑꯣꯏꯒꯅꯤ ꯁꯥꯗꯤ ꯑꯣꯜꯂꯔꯣꯏ ꯅꯪ
ꯁꯥꯗꯤ ꯀꯃ ꯑꯣꯟꯦꯔ ꯑꯣꯏꯣꯏꯕꯣ
ꯑꯩꯗꯤ ꯑꯣꯟꯗꯧ ꯃꯥꯜꯂꯤ ꯁꯥ
ꯑꯁ ꯅꯣꯡꯗꯤ ꯅꯍꯥꯟ ꯅꯍꯥꯟꯗ ꯌꯣꯟꯒꯕ ꯅꯠꯇ꯭ꯔꯣ
ꯎ ꯑꯗꯨ ꯑꯣꯜꯂꯒ ꯑꯃꯨ ꯍꯣꯏ ꯌꯦꯣꯡꯉꯨ ꯐꯜꯃꯦ ꯑꯗꯨ ꯉꯁꯤꯗꯤ ꯀꯩ ꯌꯦꯟꯁꯥꯡ ꯊꯣꯡꯅꯤꯡꯉꯥꯏꯔꯣ
ꯎꯁꯥ ꯆꯥ ꯇꯔꯦ ꯑꯗ ꯑꯣꯁꯥ ꯑꯗꯦ
ꯇꯦ ꯇ ꯃꯇꯆꯤꯟ ꯊꯤꯗꯣꯏ ꯅꯍꯥꯟꯗꯤ ꯎꯁꯥ ꯆꯥꯗꯦ
ꯑꯗꯨꯒꯤ ꯑꯗꯨꯒꯤꯅꯦ ꯅꯠꯇꯦ ꯍꯥꯏꯕꯗꯣ
ꯎ
ꯄꯣꯛꯆ ꯅꯠꯇꯦ ꯁꯟꯁꯥ ꯆꯥꯈꯤꯕ
ꯂꯩꯁꯥꯕꯤꯁꯤꯡꯁꯦ ꯁꯨꯞ ꯂꯥꯟ ꯂꯥꯟꯗꯕꯣ ꯀꯃꯤꯁꯦ ꯅꯣꯏ ꯅꯣꯏ ꯂꯩꯁꯥꯕꯤꯁꯤꯡꯁꯦ ꯑꯝ ꯂꯥꯟꯗꯦꯕ ꯅꯣꯏꯁꯦ ꯑꯗꯨꯝ
ꯍꯣꯏ ꯍꯣꯏꯗ ꯑꯦ ꯑꯩꯈꯣꯏ ꯅꯨꯄꯤꯅꯕꯨ ꯂꯥꯜꯂꯗꯤ ꯅꯣꯏ ꯑꯩꯈꯣꯏꯅ ꯑꯩꯈꯣꯏꯕꯨ ꯂꯥꯂꯦ ꯂꯥꯜꯂꯦꯅ ꯍꯥꯏꯗꯤ ꯅꯣꯏꯗꯤ ꯅ ꯅ ꯀꯔꯤ ꯍꯥꯏꯕ ꯖꯨꯗꯁ
ꯄꯥꯁꯅꯤꯁꯤꯗꯤ ꯖꯗꯥꯁ ꯑꯣꯜꯂꯅꯤ
ꯌꯥꯝ ꯁꯤꯡꯉꯤꯀꯣ ꯅꯪꯁꯦ
ꯀꯣꯛꯇꯅꯦ ꯑꯩꯈꯣꯏꯗꯤ ꯁꯟꯊꯤ ꯌꯎꯗꯦ ꯕꯕꯥ ꯑꯗꯨꯒꯤ
ꯀꯣꯛꯇ ꯁꯟꯊꯤ ꯌꯥꯎꯕꯁꯨ ꯂꯩꯕ꯭ꯔꯥ
ꯑꯦ ꯅꯪꯒꯤ ꯌꯧꯗꯨꯗꯤ ꯅꯀꯣꯛꯇ ꯁꯟꯊꯤꯅ
ꯑꯣ ꯑꯗꯨꯒꯤ ꯑꯣꯏꯔꯝꯅꯤꯅꯦ ꯑꯩ ꯅꯍꯥꯟꯗꯣ ꯆꯥꯛ ꯆꯥꯔꯀꯥꯟꯗ ꯑꯩꯒꯤ ꯄꯨꯛ ꯊꯜꯂꯦꯕꯀꯣ ꯇꯨꯝꯃ ꯀꯥꯟꯗꯁꯨ ꯀꯔꯤꯁꯨ ꯎꯗꯦꯕ
ꯑꯗꯨꯗꯤ ꯁꯟꯊꯤ ꯀꯩꯅꯣ ꯇꯧ ꯌꯎꯕꯤꯌꯦ ꯑꯃꯔꯛꯇꯅꯦ ꯁꯟꯒꯤ ꯃꯤꯒꯤ ꯃꯤꯑꯣꯏꯕꯒꯤ ꯄꯨꯛꯆꯅꯗꯕ ꯁꯟꯒꯤ ꯄꯨꯆ ꯄꯨ ꯋꯥꯝꯗ ꯑꯃꯔꯛꯇ
ꯑꯗꯨ ꯑꯣꯏꯔꯗꯤ ꯑꯩꯗꯤ ꯑꯁꯪꯕ ꯌꯦꯟꯁꯥꯡ ꯅꯥꯄꯤ ꯉꯥꯛꯇꯪ ꯆꯥꯅꯤꯡꯉꯅꯤꯅ ꯑꯗꯨꯗꯤꯀꯣ
ꯍꯣꯏ ꯏꯟꯁꯥꯡ ꯅꯥꯄꯤ ꯅꯠꯇꯦ ꯅꯪꯒꯤꯁꯤꯗꯤ
ꯑꯣꯛꯁꯥ
ꯎꯆꯦ ꯃꯤꯅ ꯆꯥꯗꯕ ꯃꯅꯥꯁꯤꯡꯗꯦ
ꯑꯗꯨ ꯑꯩꯗꯤ ꯆꯥꯕ ꯍꯧꯔꯒꯦ
ꯆꯥꯔꯣ ꯍꯧꯖꯤꯛꯁꯨ ꯆꯥꯔꯣ ꯁꯥꯟꯒꯨꯨꯝꯅ ꯑꯦ ꯑꯩꯕꯨ ꯀ꯭ꯔꯤꯒꯤ ꯉꯝꯔꯣꯏꯗ꯭ꯔꯣ ꯑꯩꯗꯤ ꯍꯔꯥꯎꯒꯅ ꯂꯣꯏꯔꯅꯤ
ꯑꯗꯨꯅ ꯅꯪ ꯌꯦꯡꯕ ꯉꯝꯒꯗ꯭ꯔꯣ ꯍꯥꯏꯕ꯭ꯔꯥ ꯑꯩ ꯆꯥꯔꯀꯥꯟꯗ
ꯉꯝꯒꯅꯤ ꯉꯝꯗ꯭ꯔꯗꯤ
ꯉꯁꯥꯏꯗꯤ ꯃꯤꯅꯨꯡꯁꯤ ꯌꯥꯝ ꯂꯩ ꯍꯥꯏꯔꯒ ꯀꯥꯡꯒꯤꯗ ꯃꯈ ꯈ ꯃꯤꯅꯨꯡꯁꯤ ꯂꯩꯕ
ꯍꯣꯏꯅ ꯅꯣꯏꯕꯨ ꯅꯨꯡꯁꯤ ꯅꯨꯡꯁꯤ ꯀꯥꯡꯗꯤ